ꯑ ꯑꯥꯏꯌꯦ
ꯍꯥꯎ ꯇꯥꯏꯀꯣ
ꯍꯣꯏ ꯇꯥꯏꯌꯦ
ꯌꯥꯝꯝ ꯄꯥꯏꯔ ꯆꯥꯗꯅ ꯁꯣ
ꯍꯥꯥ
ꯌꯥꯝ ꯄꯥꯏꯕꯖꯥꯠꯅꯤꯅꯦ
ꯉꯣꯟꯗ ꯅꯪꯉꯣꯟꯗꯒꯤꯗꯤ ꯍꯦꯜꯂꯝꯃꯣꯏꯗ
ꯍꯣꯏ ꯍ
ꯅꯪꯒꯤꯗꯤ ꯋꯥꯟ ꯖꯤꯔꯣ ꯁꯨꯔꯦ ꯍꯥꯏꯌꯦꯅꯦ
ꯍꯣꯏ
ꯀꯩꯗꯤ ꯃꯉꯥ ꯐꯥꯎ ꯁꯨꯗ꯭ꯔꯤꯗ ꯄꯩꯁꯥ ꯈꯔ ꯈꯥꯏꯔꯛꯑꯣꯅꯦ
ꯈꯥꯏꯒꯦꯅꯦ ꯑꯆꯥꯄꯣꯠ ꯆꯥ ꯉꯥꯏ ꯈꯥꯏꯕꯤꯒꯦꯅꯦ ꯅꯣꯏ ꯄꯥꯔꯇꯤ
ꯑꯁ ꯃꯥꯂꯦꯀꯣ ꯌꯥꯝ ꯇꯧꯗꯣꯏꯕꯕꯒ ꯃꯥꯂꯦꯀꯣ
ꯎ ꯈꯥꯏꯕꯤꯌꯦ ꯈꯥꯏꯕꯤ ꯀꯦ ꯑꯗꯨꯗꯤ ꯃꯜꯦꯀꯣ ꯍꯥꯏꯥꯏ ꯃ ꯕꯥ ꯇꯥꯗꯔ ꯔꯁꯤ ꯍꯧꯁ ꯍꯥꯏꯗꯤ
ꯅꯪꯒꯤ ꯄꯔꯐ꯭ꯌꯨꯝꯗꯣ ꯔꯤꯇꯟ ꯇꯧꯕ ꯌꯥꯗꯕ꯭ꯔꯣ
ꯎꯝ ꯌꯥꯎꯕ ꯌꯥꯗ
ꯑꯣ
ꯑꯗꯨꯗꯤ ꯎꯄꯥꯏ ꯂꯩꯇꯦꯅꯦ ꯅꯝ ꯊꯤꯔꯁꯨ ꯑꯗꯨꯝ ꯇꯩꯕ ꯇꯥꯕꯅꯤꯅꯦ
ꯀꯥꯞꯄꯔꯣꯏꯗ ꯑꯗꯨꯝ ꯃꯤ ꯑꯃ ꯄꯤꯔꯒꯦ ꯁꯤꯗ
ꯅꯪꯒꯤ ꯕꯦꯛꯒ꯭ꯔꯥꯎꯟꯗꯣ ꯑꯗꯨꯃꯥꯏꯅ ꯇꯧꯔꯗꯤ ꯌꯥꯔꯔꯣꯏꯅꯦꯍꯦ
ꯇꯥꯕ ꯅꯠꯇ꯭ꯔꯣꯖꯤꯗꯦ
ꯑꯧ ꯇꯥꯗꯤ ꯇ ꯏꯗ ꯏꯃꯥꯟꯅꯕꯤ ꯑꯃꯗꯨꯒ ꯁꯥꯟꯅꯗ꯭ꯔꯕꯣ
ꯖꯤꯔꯣ
ꯍꯣꯏ ꯖꯤꯖꯤꯁꯨ ꯑꯃꯁꯨ ꯑꯅꯤꯃꯛꯇꯣ
ꯑꯦꯖꯝ ꯂꯩ ꯌꯥꯏꯗꯤꯗꯤ
ꯑꯥ
ꯍꯦꯟ ꯗꯤꯁꯇꯔꯕ ꯇꯧꯈꯤꯗꯕ ꯑꯩꯅ
ꯑꯦꯛꯖꯥꯝ ꯂꯩꯔꯁꯨ ꯃꯥꯁꯨ ꯇꯧꯕꯅꯤꯗ ꯑꯗꯨꯝ ꯀꯣꯜꯗꯨꯗꯤ
ꯃꯥꯗꯨꯗꯤ ꯄꯨꯨꯡꯁꯥ ꯁꯥꯏꯗ ꯉꯔꯥꯡꯁꯨꯣ
ꯑꯣ ꯀꯨꯟꯃꯩꯗ꯭ꯔꯣ
ꯔꯪꯗ ꯍꯣꯏ
ꯑꯣ ꯃꯥꯗꯤ ꯍꯣꯏ ꯃꯥꯗꯤ ꯑꯩꯈꯣꯏꯗꯒꯤꯗꯤ ꯌꯥꯝ ꯑꯦꯛꯇꯤꯞꯅꯦꯗ ꯍꯥꯏꯕꯗꯤ ꯑꯗꯨꯒꯨꯝꯕꯗꯗꯤ
ꯑ
ꯁꯦ ꯏꯕꯥꯅꯤ ꯀꯔꯤꯔꯤ
ꯑ ꯍ ꯍꯧꯨꯝꯖꯀꯅꯥ ꯅꯅꯦꯅꯣ ꯋꯥꯪꯦ
ꯑꯁ ꯅꯪꯁꯦ ꯑꯩꯈꯣꯏ ꯁꯨꯝꯗ ꯂꯣꯏ ꯍꯪꯉꯒ ꯂꯩꯔꯦꯅꯦ ꯑꯗꯨꯒꯤ ꯀꯣꯏꯁꯟꯁꯦ
ꯅ ꯍꯣꯝꯅ ꯀꯅꯥꯗꯣ ꯈ꯭ꯋꯥꯏꯗꯤ ꯐꯖꯕ꯭ꯔꯥ ꯑꯗꯨ ꯌꯦꯡꯉꯅꯤ ꯂꯥꯏꯅ
ꯑꯩ ꯑꯩꯗꯤ ꯐꯖꯁꯨ ꯐꯖꯗꯦ ꯋꯥꯡꯁꯨ ꯋꯥꯡꯗꯦ
ꯅꯪꯁꯦ ꯋꯥꯡꯉꯦ ꯅꯣꯏꯌꯦ
ꯑ ꯋꯥꯡꯗꯍꯦ ꯑꯦ ꯑꯗꯨꯃꯥꯏꯅ ꯑꯁꯥ ꯌꯥꯝ ꯁꯥꯒꯠꯀꯅꯨꯀꯣ ꯍꯣꯔꯦꯟ ꯑꯁꯦꯡꯕ ꯎꯕ ꯃꯇꯝꯗ ꯅꯪ ꯌꯥꯝꯅ ꯑꯁꯥ ꯀꯥꯏꯒꯅꯤꯀꯣ
ꯏꯃꯥ ꯍꯩ ꯅꯪꯒꯤ ꯐ꯭ꯔꯦꯟ
ꯍꯣꯏ ꯑꯩꯗꯤ ꯋꯥꯡꯗꯦ ꯑꯩ ꯋꯥꯡꯗꯦ ꯑꯩꯁꯨ ꯋꯥꯡꯅꯤꯡꯕꯅꯦ ꯋꯥꯡꯗꯦꯕ
ꯅꯣꯏꯗꯤ ꯅꯣꯏꯕ
ꯅꯣꯏ
ꯍꯥ
ꯑꯦ ꯀꯩꯅꯣꯅꯦ ꯅꯨꯄꯤ ꯅꯣꯏꯕꯌꯥꯝ ꯄꯥꯝꯔꯣ
ꯍꯣꯏ
ꯑꯦ ꯅꯪꯗꯤ ꯀꯌꯥꯝ ꯅꯣꯏꯒꯦ
ꯑꯦꯗꯤ ꯅꯣꯏꯒꯦꯗ
ꯑꯩꯗꯤ ꯅꯣꯏꯕ ꯅꯨꯄꯥ ꯄꯥꯝꯃꯦ
ꯅꯣꯏꯕꯨ ꯄꯨꯛ ꯆꯥꯎꯕ ꯅꯨꯄꯥ ꯄꯥꯝꯕ ꯑꯁ
ꯅꯣꯏꯕ ꯄꯥꯝꯃꯦ
ꯅꯣꯏ ꯅꯣꯏꯔꯒ ꯅꯨꯄꯥꯗꯤ ꯅꯣꯏꯔ ꯐꯖ ꯇꯞꯅꯩ
ꯑꯩꯁꯦ ꯄꯥꯝꯃꯦ
ꯑꯗꯨꯩ ꯑꯩ ꯅꯣꯏꯒꯤꯅ
ꯇꯪꯗꯦ ꯑꯩꯗꯤ ꯅꯪ ꯈꯪꯈ꯭ꯔꯦꯍꯦ
ꯑꯩ ꯀꯪꯇꯔꯤ ꯀ
ꯋꯥꯡꯕ ꯋꯥꯡꯕ꯭ꯔꯣ ꯑꯗꯨꯗꯤ ꯅꯪꯗꯤ
ꯅꯪꯁꯦ ꯑꯗꯨ ꯍꯥꯏꯗ ꯑꯃꯨ ꯄꯝꯕꯤ ꯍꯥꯏ ꯀꯩꯅꯤ ꯄ ꯀꯩ
ꯋꯥ ꯍ ꯍꯪꯕ ꯌꯥꯗꯕ꯭ꯔꯣ ꯅꯪꯅꯁꯨ ꯍꯪꯉꯦꯅ ꯑꯩꯁꯨ ꯏꯗꯤ ꯆꯨꯝꯅ ꯁꯨꯝ ꯍꯪꯕꯅꯤꯅꯦ
ꯑꯩ ꯅꯨꯄꯥ ꯅꯨꯄꯤꯁꯤꯡꯁꯤ ꯅꯨꯄꯥ ꯋꯥꯡꯕ ꯉꯥꯛꯅ ꯄꯥꯛꯅꯤꯅꯦꯀꯣ
ꯑꯦ
ꯑꯗꯨꯗꯤ ꯑꯗꯨꯗꯤ ꯅꯨꯄꯥ ꯅꯨꯄꯥ ꯅꯦꯝꯕꯁꯤꯡꯁꯤꯗꯤ ꯗꯁꯕꯤꯟꯗ ꯂꯥꯡꯊꯣꯛꯈ꯭ꯔꯁꯦꯕ꯭ꯔꯣ
ꯑꯦ ꯀꯩꯅꯣꯅꯦ ꯑꯩꯈꯣꯏꯗꯤ ꯑꯩꯗꯤ ꯑꯗꯨꯒꯨꯝꯕ ꯍꯥꯏꯕ ꯅꯠꯇꯦ ꯑꯩꯗꯤ ꯅꯪꯗꯤ ꯅꯪꯅ ꯑꯩꯈꯣꯏꯗ ꯍꯥꯡꯉꯛꯄꯒꯤ ꯑꯩꯁꯨ ꯑꯗꯨꯝ ꯍꯪꯕꯅꯦ
ꯑꯩꯗꯤ ꯋꯥꯡꯗꯦꯗ ꯑꯗꯨꯒꯤ ꯅꯪ ꯅꯪ ꯅꯪ ꯀꯦꯔ
ꯑꯩꯗꯤ ꯋꯥꯡꯗꯦꯍꯦ ꯅꯪ ꯋꯥꯡꯕ ꯅꯨꯄꯤ ꯄꯥꯝꯕꯗꯤ ꯑꯩꯗꯤ ꯁꯨꯡꯑꯣꯏ ꯑꯣꯏꯔꯦꯀꯣ
ꯑꯩꯗꯤ ꯋꯥꯡꯗꯦ ꯐꯥꯏꯚ ꯄꯣꯏꯟ ꯐꯣꯔꯅꯤ
ꯑꯩꯗꯤ ꯑꯩꯠꯇꯤ ꯊ꯭ꯔꯤꯅꯤ
ꯑꯣ ꯑꯗꯨ ꯅꯨꯄꯤꯗꯗꯤ ꯁꯤꯁꯨ ꯋꯥꯡꯈ꯭ꯔꯕꯅꯤꯅ
ꯅꯪ ꯑꯗꯨꯗꯄꯥ ꯑ ꯈꯥꯏꯔꯦꯗ ꯅꯪꯒꯤ ꯑꯗꯨꯗꯤ ꯂꯛꯅꯈ꯭ꯔꯦꯗ ꯅꯪ
ꯎꯝ ꯅꯪ ꯃꯁꯥꯁꯨ ꯅꯣꯏ ꯍꯥꯏꯗꯤ ꯃꯤ ꯆꯥꯎꯔꯝꯝꯕꯅꯤ
ꯋꯥꯡꯗꯦ ꯍꯥꯏꯔꯒ ꯋꯥꯡꯗꯦ ꯋꯥꯡꯗꯦ ꯇꯦꯜꯂꯒ ꯏꯅꯣꯏ ꯅꯣꯏꯔꯒ ꯁꯛ ꯏꯊꯤ ꯊꯤꯔꯒ ꯏꯃꯨ ꯃꯨꯔꯒ
ꯄꯉꯥꯡ ꯁꯉꯥꯡ ꯁꯛꯄꯗꯤ ꯍꯩꯔꯦꯍꯦ ꯅꯪꯁꯨ
ꯍꯣꯏ ꯏꯃꯥꯟꯅꯕꯤ ꯂꯩꯕꯅꯤꯅꯀꯣ ꯈꯔ ꯍꯩꯔꯦ
ꯅꯍꯥꯡꯕ ꯁꯛꯄꯗꯤ ꯈꯔ ꯍꯩꯔꯤꯅꯦ ꯅꯪꯁꯨ
ꯑꯥꯎ
ꯅꯪ ꯁꯦꯀꯦꯟ ꯋꯥꯏꯐꯀꯨꯝꯕ ꯑꯣꯏꯌꯣꯍꯥꯏꯔꯗꯤ ꯑꯣꯏꯅꯤꯡꯕ꯭ꯔꯥ꯫
ꯆꯂꯣ ꯑꯥꯗ ꯇꯅꯤꯡ ꯗꯦꯍꯦ꯫
ꯑꯗꯨꯗꯤ ꯑ ꯑꯗꯨꯗꯣ ꯅꯪꯅ ꯈꯪꯏꯁꯦ꯫ ꯅꯨꯄꯤ ꯑꯅꯤ ꯂꯧꯔꯒꯦꯁꯤꯅꯤ ꯅꯠꯇ꯭ꯔꯣ ꯅꯪꯅ ꯈꯜꯂꯤꯁꯦ꯫
ꯑꯗꯨꯗꯤ ꯑꯗꯨꯗꯤ ꯍꯣꯏ ꯑꯗꯨꯅꯦ ꯍꯥꯏꯕ ꯎꯝ꯫ ꯀꯩꯅꯣ ꯅꯪꯅ ꯄꯜꯂꯕ ꯁꯄꯣꯁ ꯅꯪꯁꯦ ꯅꯨꯄꯤ ꯑꯅꯤ ꯂꯧꯔꯦ ꯍꯥꯏꯔꯁꯦꯀꯣ꯫ ꯅꯪꯒꯤ ꯅꯨꯄꯤ ꯑꯅꯤꯁꯤꯅꯅꯦ ꯃꯥꯏ ꯅꯨ꯫ ꯅꯨꯄꯥ ꯑꯃꯃꯨꯛꯀ ꯄꯨꯔꯛꯁꯅꯨꯕ ꯌꯥꯒꯦꯔꯕ
ꯑ ꯑꯗꯨꯗꯤ ꯌꯥꯔꯣꯏ
ꯑꯗꯨꯅꯦ ꯑꯗꯨ ꯆꯞ ꯃꯥꯟꯅꯩꯕ ꯑꯗꯨꯗꯤ ꯑꯗꯨ ꯆꯞ ꯃꯥꯟꯅꯩꯑꯕꯀꯣ ꯅꯨꯄꯤꯁꯨ ꯅꯨꯄꯤꯁꯨ ꯃꯥꯒꯤ ꯅꯨꯄꯥꯕꯨ ꯅꯨꯄꯤ ꯀꯅꯥꯝꯇꯅ ꯑꯇꯣꯞꯄ ꯑꯇꯣꯞꯄꯒ ꯍꯦꯟꯅ ꯁꯦꯌꯔ ꯇꯧꯅꯤꯡꯉꯔꯣꯏꯕ ꯑꯗꯨꯒ ꯅꯣꯏꯅ ꯑꯗꯨ ꯅꯣꯏꯅ ꯄꯤ ꯍꯥꯏꯕꯗꯤ ꯅꯪ ꯇꯧꯕꯩ ꯍꯥꯏꯕ ꯅꯠꯇꯦꯕꯀꯣ ꯑꯗꯨꯝ ꯅꯨꯄꯥ ꯍꯧꯖꯤꯛꯀꯥꯟꯁꯤ ꯂꯩꯌꯦꯅꯀꯣ ꯅꯨꯄꯤ ꯑꯅꯤ ꯊꯤꯕ ꯑꯗꯨꯒꯨꯝꯕ
ꯑꯗꯨꯣ ꯉꯥꯛꯑꯦ ꯍꯥꯏꯕ
ꯑꯗꯣ ꯑꯍ ꯅꯨꯄꯥꯗꯤ ꯑꯗꯨꯝ ꯃꯍꯧꯁꯥꯅꯤꯅ ꯋꯥꯔꯤꯁꯨ ꯂꯩꯅ꯫ ꯅꯨꯄꯤ ꯅꯨꯄꯥꯗꯤ ꯅꯨꯄꯤ ꯌꯥꯝ ꯊꯤꯕ ꯆꯥꯝꯃꯒꯤ ꯃꯄꯨꯅꯤ ꯍꯥꯏꯕꯗꯨ ꯈꯪꯗꯦ ꯅꯪ꯫
ꯃꯆꯥꯃꯒꯤ ꯃꯄꯨ ꯑꯣꯏꯕꯗꯨ ꯑꯩꯒꯤ꯫ ꯆꯥꯝꯃꯒꯤ ꯃꯄꯨ ꯑꯣꯏꯕꯗꯣ ꯑꯩꯒꯤꯗꯤ ꯑꯃꯈꯛꯇꯪꯒꯤ ꯃꯄꯨ ꯑꯣꯏꯍꯟꯅꯤꯡꯉꯦ꯫
ꯈꯪꯗꯦꯅꯦ ꯅꯆꯦꯁꯨ ꯐꯖꯩ ꯍꯥꯏꯕꯅꯦ꯫ ꯅꯪꯒ ꯅꯆꯦꯒ ꯇ꯭ꯔꯥꯏ ꯇꯧꯁꯤꯔ ꯈꯜꯂꯤꯅꯦ꯫
ꯑꯦ ꯑꯩꯗꯤ ꯇꯧꯕꯤꯔꯅꯨ ꯑꯩ ꯇꯧꯕꯤꯔꯅꯨ꯫
ꯁꯦꯔꯤꯡ ꯇꯧꯕ ꯌꯥꯏꯅ ꯅꯪꯒꯤ ꯅꯆꯦ ꯅꯤꯅꯦ꯫ ꯑꯃꯗꯁꯨ ꯅꯪꯁꯦ꯫
ꯅꯣꯏ ꯅꯨꯄꯥ ꯍꯣꯏꯅꯗꯤ ꯍꯣꯏ ꯐꯖꯩ ꯌꯥꯝ ꯐꯖꯩ꯫ ꯖꯩꯌꯦ ꯑꯩ ꯀꯖꯤꯟ ꯑꯩꯒꯤ ꯀꯖꯤꯟ ꯁꯤꯁꯇꯔꯈꯣꯢ ꯌꯥꯝ ꯐꯖꯩꯌꯦ꯫
ꯎꯝ ꯀꯖꯤꯟ ꯑꯣꯏꯔꯦ꯫
ꯍꯣꯏ ꯑꯩꯒꯤ ꯀꯖꯤꯟ ꯍꯥꯏꯗꯤ ꯑꯩꯒꯤ ꯑꯩꯒꯤ ꯐꯥꯗꯔꯒ ꯃꯣꯏꯒꯤ ꯐꯥꯗꯔꯗꯣ ꯄꯣꯛꯃꯤꯟꯅꯕ꯫ ꯢꯆꯤꯟ ꯏꯅꯥꯎ ꯑꯣꯏꯕ ꯌꯥꯝ ꯀ꯭ꯂꯣꯁ ꯑꯣꯏꯃꯤꯟꯅꯩꯌꯦꯕ ꯑꯈꯣꯏꯒ꯫
ꯅꯣꯏꯕ꯭ꯔꯣ ꯃꯥꯁꯨ ꯅꯆꯦ ꯗꯨꯁꯨ꯫
ꯅꯣꯏ ꯑ ꯑꯃ ꯑꯗꯨꯝ ꯑ ꯅꯣꯢ ꯃꯤꯗꯤꯌꯝ ꯍꯥꯏꯗꯣꯏꯔꯥ ꯀꯃꯥꯏ ꯍꯥꯏ꯫ ꯑꯗꯨꯝ ꯂꯩꯕꯅꯤꯗ꯫
ꯎꯝ꯫
ꯃꯣꯏ ꯅꯨꯄꯤ ꯌꯥꯝꯃꯦꯕꯀꯣ ꯃꯆꯤꯟ ꯃꯅꯥꯎ ꯅꯨꯄꯤ ꯃꯉꯥꯔꯥ꯫ ꯑꯣꯏꯌꯦ ꯅꯨꯄꯥꯅ ꯑꯅꯤ ꯑꯣꯏꯕ꯫
ꯑꯩꯅ ꯀꯣꯏꯒꯦꯗꯤ ꯌꯥꯒꯗ꯭ꯔꯣꯅꯦ ꯅꯆꯦꯗꯣ꯫
ꯏꯆꯦ ꯑꯃ ꯀꯣ ꯗꯤ ꯑꯦꯜ ꯍꯩꯆ ꯑꯥꯏꯗ ꯑꯃ ꯂꯩꯌꯦ꯫ ꯑꯣ ꯍꯣ꯫
ꯎꯝ꯫
ꯑꯗꯣ ꯑꯩꯒꯤ ꯆꯍꯤ ꯂꯦꯡꯒꯥꯅꯦꯕꯀꯣ꯫
ꯎꯝ꯫
ꯑ ꯑꯗꯨꯗꯣ꯫
ꯈꯪꯗꯦ ꯅꯪ ꯀꯩ ꯅꯪꯅ ꯁꯥꯟꯅꯅꯤꯡꯉꯤ ꯍꯥꯏꯔꯗꯤ ꯃꯥꯗꯤ ꯄꯥꯏꯗꯤ ꯄꯥꯏꯗꯦꯕꯀꯣ ꯑꯗꯨꯕꯨ꯫ ꯅꯪꯅ ꯅꯝꯕꯔ ꯄꯥꯝꯃꯦ ꯍꯥꯏꯔꯗꯤ ꯑꯩ ꯄꯤꯕꯤꯔꯛꯀꯦꯕ ꯁꯥꯟꯅꯧꯋꯣꯕ꯫
ꯌꯥꯔꯦꯗ ꯌꯥꯔꯦꯗ꯫
ꯏꯁ ꯏꯁ ꯃꯅꯨꯡꯗꯗꯤ ꯌꯥꯝ ꯄꯥꯝꯃꯦ ꯍꯔꯥꯎꯋꯦ ꯍꯥꯏꯌꯣꯅꯦ꯫
ꯅꯪꯒ ꯁꯅꯔꯗꯤ ꯌꯥꯔꯦꯗ ꯑꯩ꯫ ꯑꯍꯦꯟꯕ ꯄꯥꯝꯗ꯭ꯔꯦꯗ
ꯍꯧꯖꯤꯛꯀꯤ ꯀꯩꯅꯣꯗꯨꯗꯤ ꯐꯤꯒꯔ ꯌꯥꯝ ꯇꯥꯕꯅꯦ ꯌꯥꯝ ꯅꯣꯏꯁꯨ ꯅꯣꯏꯗꯕ ꯌꯥꯝ ꯀꯪꯁꯨ ꯀꯪꯗꯕ ꯑ ꯈꯔ ꯐꯤꯒꯔ ꯇꯥꯔꯒꯀꯣ ꯑꯗꯣ ꯈꯤꯇꯪꯗꯤ ꯃꯨ ꯇꯛ ꯇꯤ ꯇꯧꯋꯦꯕꯀꯣ ꯔꯥꯁꯤ ꯈꯨꯂꯩꯗꯤ ꯂꯣꯏꯔꯦ
ꯑꯣ ꯑꯁ ꯄꯥꯈꯪ ꯌꯥꯝ ꯀꯣꯏꯔꯝꯃꯅꯤꯗ ꯗꯦꯜꯍꯤ ꯑꯗꯨꯗ ꯂꯩꯕꯅꯤꯅ ꯊꯥꯖꯗꯦꯅꯦ
ꯑꯦ ꯀꯣꯏꯗꯦ ꯀꯣꯏꯗꯦ ꯀꯣꯏꯗꯦ ꯃꯥ ꯀꯥꯏꯅꯈ꯭ꯔꯕꯅꯤ꯫
ꯑꯁ ꯍꯪꯉꯣ꯫ ꯑꯩ ꯅꯨꯄꯥꯅ ꯁꯨꯡꯀꯣꯏ ꯀꯣꯏꯗ꯭ꯔꯤꯕ ꯅꯨꯄꯤ ꯀꯣꯏꯅꯤꯡꯉꯤ꯫
ꯁꯨꯝ ꯏꯁ ꯂꯩꯔꯔꯣꯏꯉꯣ꯫
ꯅꯨꯄꯥꯅ ꯁꯨꯡꯀꯣꯏ ꯀꯣꯏꯗ꯭꯭ꯔꯤꯕ ꯅꯪꯁꯨ ꯀꯣꯏꯕ ꯂꯩꯕ꯭ꯔꯣ꯫
ꯑꯩꯗꯤ ꯃꯌꯥꯝ ꯂꯩꯌꯦ ꯍꯧꯖꯤꯛꯁꯨ ꯍꯧꯖꯤꯛꯁꯨ ꯂꯩꯌꯦ ꯑꯅꯤ ꯂꯩꯌꯦ꯫
ꯑꯗꯨꯒꯤ ꯑꯩ ꯑꯩꯒ ꯀꯣꯏꯅꯔꯤꯁꯤꯅ ꯅꯪꯁꯨ ꯑꯩꯕꯨꯗꯤ ꯀꯣꯏꯅꯤꯡꯂꯅꯤꯡꯗꯕ꯫
ꯅꯪ ꯅꯪ ꯅꯪ ꯀꯣꯏꯔꯒ ꯑꯍꯨꯝ ꯁꯨꯍꯟꯈ꯭ꯔꯁꯦ ꯍꯥꯏꯕ꯭ꯔꯣ
ꯍꯣꯏ ꯌꯥꯏꯌꯦ ꯅꯪꯁꯨ ꯂꯩꯁꯥꯕꯤꯅꯤ ꯑꯩꯁꯨ ꯑꯩꯁꯨ ꯄꯥꯈꯪꯅꯤ ꯂꯧꯅꯕꯗꯤ ꯅꯠꯇꯦꯗꯅ
ꯑꯩ ꯑꯣ ꯑꯣ ꯅꯪꯅ ꯍꯥꯏꯅꯤꯡꯉꯤꯁꯦ ꯍꯧꯖꯤꯛ ꯑꯗꯨꯝ ꯀꯣꯏꯅꯔꯒ ꯍꯌꯦꯡꯋꯥꯏ ꯌꯨꯝ ꯄꯥꯟꯕꯅ ꯑꯇꯣꯞꯄꯒ ꯄꯥꯟꯁꯦꯕꯀꯣ
ꯂꯧꯕ ꯃꯇꯝꯗꯗꯤ ꯑꯩꯅ ꯂꯧ ꯂꯥꯏꯕꯛꯇ ꯇꯝꯃꯗꯤ ꯑꯩꯅ ꯂꯧꯕ ꯂꯥꯏꯕꯛꯇ ꯇꯝꯗ꯭ꯔꯗꯤ ꯂꯧꯗ꯭ꯔꯦꯗꯅ
ꯑꯣ ꯑꯗꯨꯗꯤ ꯑꯩꯁꯨ ꯅꯨꯄꯥ ꯑꯍꯨꯝ ꯀꯣꯏꯕꯁꯤꯅ ꯀꯅꯥꯅ ꯐꯕ꯭ꯔꯥ ꯀꯅꯥꯅ ꯑꯩꯒꯤ ꯑꯣꯏꯕꯒꯤ ꯃꯇꯤꯛ ꯆꯥꯕ꯭ꯔꯗꯣ ꯈꯟꯕ ꯇꯥꯔꯦ ꯑꯗꯨꯗꯤ
ꯈꯜꯂꯣ ꯅꯪꯁꯨ ꯈꯜꯂꯣ ꯑꯩꯃꯨꯛ ꯃꯇꯤꯛ ꯆꯥꯕꯗꯤ ꯐꯪꯉꯔꯣꯏꯗ ꯅꯪꯁꯨ
ꯑꯣ ꯑꯗꯣ ꯑꯩꯗꯤꯀꯣ ꯑꯗꯨꯒꯨꯝꯕꯗꯣ ꯇꯧ ꯑꯩ ꯑꯗꯨꯒꯨꯝꯕꯗꯣ ꯇꯧꯅꯤꯡꯗꯦꯕꯀꯣ
ꯍꯣꯏ ꯇꯧꯅꯨ ꯐꯠꯇꯦ ꯏꯕꯥꯅꯤ ꯐꯖꯅ ꯀꯣꯏꯅ
ꯑ ꯅꯪꯁꯨ ꯑꯃꯁꯨ ꯑꯃꯁꯨ ꯑꯩꯗꯤ ꯇꯜꯂꯦꯕ
ꯑꯗꯨꯩ ꯑꯩꯕꯨ ꯀꯔꯤ ꯇꯥꯟꯄꯅꯤꯁꯤꯡꯅ ꯍꯥꯏꯌꯣ ꯑꯩꯁꯤꯦ ꯁ ꯊꯤꯕꯤꯒꯦꯔꯥ ꯃꯤ ꯄꯤꯛꯏ ꯍꯥꯏꯕꯤꯒꯔꯥ
ꯑꯦ ꯑꯩꯗꯤ ꯅꯪ ꯈꯪꯁꯨ ꯈꯪꯗ꯭ꯔꯒ ꯉꯁꯤꯈꯛ ꯋꯥꯔꯤ ꯁꯥꯟꯅꯔꯒ ꯉꯁꯤ ꯁꯥꯟꯕꯤꯁꯦ
ꯅꯪ ꯑꯩꯒꯤ ꯁꯛꯁꯨ ꯐꯪꯈ꯭ꯔꯦ ꯑꯩꯁꯦ ꯅꯪ ꯑꯩꯒꯤ ꯁꯛꯁꯨ ꯈꯪꯈ꯭ꯔꯦ ꯍꯥꯏꯌꯦꯦ ꯑꯦ ꯐꯒ ꯇꯕꯅ ꯁꯤꯗ ꯍ ꯐꯒ ꯇꯕꯅ
ꯈꯥꯏꯗꯧꯅꯦ
ꯅꯪ ꯑꯩꯒꯤ ꯁꯠꯁꯨ ꯈꯪꯉꯦ ꯍꯥꯏꯌꯦꯦ ꯑꯗꯨꯒ ꯈꯪꯁꯨ ꯈꯪꯅꯗ꯭ꯔꯒ ꯌꯦ ꯑꯃꯨꯛ ꯑꯗꯨꯗꯤ ꯀꯔꯝ ꯀꯥꯟꯗ ꯈꯪꯅꯗꯔꯣ ꯑꯃꯨꯛꯀ ꯏꯕꯥꯅꯤꯁꯦ
ꯑꯩꯗꯤ ꯑꯩꯒꯤ ꯅꯨꯄꯥ ꯂꯩꯌꯦ
ꯑꯩꯒꯤ ꯅꯨꯄꯥꯗꯨ ꯀꯥꯎꯊꯣꯛꯈ꯭ꯔꯣ ꯑꯩꯅ ꯍꯦꯟꯅ ꯐꯕꯅꯦ
ꯑꯥ ꯑꯩꯗꯤ ꯌꯥꯝ ꯂꯣꯌꯜ ꯑꯣꯏꯒꯅꯤꯀꯣ
ꯑꯩꯁꯨ ꯅꯪꯒꯤ ꯅꯨꯄꯥ ꯑꯣꯏꯍꯟꯂꯣꯗꯅꯥ
ꯑꯦ ꯑꯣꯏꯔꯣꯏꯗ ꯌꯥꯔꯣꯏꯗ ꯑꯁ ꯅꯪ ꯔꯤꯒ꯭ꯔꯦꯠ ꯅꯪ ꯔꯤꯒ꯭ꯔꯦꯠ ꯆꯥꯒꯅꯤꯀꯣ ꯅꯪ ꯑꯩꯈꯣꯏ ꯑꯩꯉꯣꯟꯗꯒꯤ ꯍꯦꯟꯅ ꯃꯁꯛ ꯐꯖꯕ ꯐꯖꯕ ꯂꯩꯒꯅꯤꯕ ꯏꯆꯦ ꯈꯣꯏꯗ ꯑꯣꯏꯔꯁꯨ ꯑꯩꯈꯣꯏ ꯏꯃꯨꯡꯗꯁꯨ ꯑꯗꯨꯅ ꯅꯪ ꯍꯦꯛ ꯎꯔꯀꯥꯟꯗꯗꯤ ꯑꯩ ꯀꯣꯏꯕꯁꯦ ꯅꯪ ꯔꯤꯒ꯭ꯔꯦꯠ ꯌꯥꯝ ꯁꯥꯒꯅꯤꯕ
ꯑꯗꯨꯅꯆꯦꯁꯨ ꯃꯁꯛꯁꯨ ꯈꯪꯗꯦꯗꯤ
ꯅꯪꯁꯨ ꯑꯩ ꯅꯪꯅꯁꯨ ꯑꯩꯕꯨ ꯈꯪꯕ ꯅꯠꯇꯦ
ꯅꯪꯗꯤ ꯈꯉꯦ ꯈꯪꯅꯈ꯭ꯔꯩ
ꯍꯣꯏ ꯍꯣꯏ ꯍꯣꯏ ꯈꯪꯅꯈ꯭ꯔꯦ ꯈꯪꯅꯈ꯭ꯔꯦ
ꯑꯗꯨ ꯅꯁꯦ ꯑꯩ ꯄꯥꯝꯗꯦ ꯍꯥꯏꯕ꯭ꯔꯣ
ꯑꯣꯏꯣꯏ ꯄꯥꯝꯗ꯭ꯔꯦ
ꯀꯔꯤꯒꯤ ꯄꯥꯝꯗꯕ
ꯀꯃꯥꯏꯅ ꯄꯥꯝꯒꯦꯔꯕꯣ
ꯑ ꯍ ꯀꯩꯒꯤ ꯄꯝꯗꯕꯅꯣ
ꯀꯔꯝꯍꯥꯏꯅ ꯄꯥꯝꯒꯦꯔꯥ ꯅꯪꯁꯨ ꯈꯜꯂꯣꯅꯦ
ꯁ ꯅꯨꯡꯒꯤꯁꯤꯗꯤ ꯑꯩꯛꯀ ꯌꯥꯝ ꯊꯤꯁꯤ ꯀꯃꯥꯏꯅ ꯄꯥꯝꯃꯨꯔꯁꯤꯡ ꯑꯩꯗꯤ